ꯗꯋꯥꯦꯃꯤꯅ
ꯑꯩꯁꯦ ꯁꯨꯝ ꯂꯩꯔꯝꯃꯤꯅꯦ ꯆꯥꯛꯆꯥ ꯇꯣꯛꯄꯒꯤ ꯁꯨꯝ ꯀꯩ ꯀꯩꯅꯣ ꯊꯕꯛ ꯇꯧꯔꯝꯕꯅꯦ
ꯑ ꯀꯩ ꯌꯦꯟꯖꯥꯡ ꯆꯥꯔꯒꯦ
ꯉꯁꯤꯗꯤ ꯎꯝ ꯉꯥ ꯊꯣꯡꯉꯦ
ꯍꯥꯎꯕꯅꯤ ꯉꯥ ꯊꯣꯡꯕꯗꯣ ꯑꯗꯣ ꯑꯩꯈꯣꯏ ꯏꯅꯦꯝꯕꯣꯛꯇꯤꯅꯦ ꯉꯥ ꯊꯣꯡꯕꯗꯅꯦ ꯀꯩꯅꯣꯒ ꯊꯥꯛ ꯁꯥꯥꯅꯦ ꯃꯌꯥꯟ ꯃꯌꯥꯟꯒꯅꯦ ꯍꯥꯏꯗꯤ ꯉꯥ ꯈꯛꯇꯪ ꯅꯠꯇꯕ ꯃꯥꯅ ꯆꯥꯅꯤꯡꯉꯁꯤ ꯃꯌꯥꯟ ꯃꯌꯥꯝꯟꯒ ꯍꯥꯞꯄꯒ ꯆꯥꯕꯗꯧ
ꯍꯣꯏ ꯍꯣꯏ
ꯇꯧꯋꯦ ꯑꯗꯨ ꯑꯩꯗꯤ ꯉꯥ ꯈꯇꯪ ꯆꯥꯅꯤꯡꯉꯤ
ꯑꯗꯨꯁꯨ ꯍꯥꯎꯕꯅꯦ ꯑꯍꯟꯅ ꯄꯥꯝꯕꯒꯤꯅꯤ ꯃꯌꯥꯟ ꯃꯌꯥꯟ ꯍꯥꯞꯄꯤꯗꯨ
ꯃꯥꯅꯦ ꯃꯥꯅꯦ ꯑꯗꯨꯒ ꯀꯩꯅꯣ ꯇꯧ ꯑꯩꯅ ꯀꯩꯅꯣ ꯇꯧꯔꯤꯁꯦ ꯏꯕꯥꯅꯤ ꯋꯥꯔꯤ ꯁꯥꯟꯅꯁꯦꯅ ꯍꯥꯏꯔꯤꯁ ꯁꯦ ꯀꯩꯅꯣꯒꯤ ꯅꯤꯡꯉꯣ ꯆꯥꯛꯀꯧꯕꯁꯨ ꯀꯨꯏꯔꯇꯦ ꯇꯔ꯭ꯦꯗꯅ
ꯃꯥꯅꯦ ꯃꯥꯅꯦ
ꯒꯤ ꯍꯤꯌꯥꯡꯒꯩꯒꯤ ꯅꯤꯅꯤ ꯄꯥꯟꯕ ꯑꯗꯨꯗ ꯏꯕꯥꯅꯤ ꯊꯦꯡꯅꯗꯣꯏꯅꯤꯅ ꯏꯕꯥꯅꯤ ꯀꯩꯀꯩ ꯄꯨꯁꯤꯒꯦꯅ ꯈꯟꯅꯁꯦꯅ ꯇꯧꯔꯛꯄꯅꯤ
ꯌꯥꯏꯌꯦ ꯅꯪ ꯀꯩꯀꯩ ꯄꯔꯛꯀꯦ ꯍꯥꯏꯅꯣ
ꯑꯩꯁꯦ ꯀꯩꯅꯣ ꯇꯧꯔꯒꯦ ꯂꯐꯣꯏ ꯂꯐꯥꯡ ꯆꯪꯊꯣꯛꯄꯗꯣ ꯕꯖꯥꯔꯗꯗꯤ ꯇꯥꯎꯁꯨ ꯌꯥꯝ ꯇꯥꯡꯉꯦ ꯑꯗꯨꯅ ꯑꯩꯈꯣꯏ ꯁꯤꯗ ꯑꯩꯈꯣꯏ ꯆꯤꯡꯒꯤ ꯏꯆꯤꯜ ꯏꯅꯥꯎꯅ ꯄꯨꯊꯔꯛꯄꯅꯤꯅ ꯍꯣꯡꯉꯦꯕ ꯃꯣꯏꯒꯤꯗꯤ ꯑꯗꯨꯅ ꯃꯣꯏꯗꯒꯤ ꯑꯣꯏꯅ ꯂꯩꯔꯛꯑꯒꯦ ꯀꯩꯅꯣ ꯇꯧꯔꯒꯦ ꯑꯅꯤ ꯂꯩꯔꯛꯑꯒꯦ ꯆꯪ ꯊꯣꯛꯄꯗꯣ ꯑꯗꯨꯒ ꯆꯉ ꯊꯣꯛꯇꯕ ꯑꯃ ꯌꯥꯎꯔꯛꯑꯒꯦ
ꯎꯝ
ꯂꯥꯏꯒꯤ ꯀꯠꯄꯗ ꯑꯃꯅ ꯏꯙꯧꯗ ꯀꯠꯂꯁꯦ ꯑꯃꯅ ꯂꯥꯏꯙꯧ ꯂꯥꯏꯃꯔꯦꯟꯒꯤꯗ ꯀꯠꯄꯤꯔꯁꯦ
ꯍꯣꯏ ꯍꯣꯏ ꯌꯥꯏꯌꯦ ꯑꯗꯨꯗꯤ ꯌꯨꯕꯤꯗꯣ ꯑꯗꯨꯁꯨ ꯑꯩꯈꯣꯏ ꯁꯤꯗ ꯌꯣꯟꯕ ꯂꯥꯛꯑꯦꯕꯀꯣ ꯉꯔꯥꯡꯁꯦ ꯑꯗꯨꯗ ꯑꯩꯅꯁꯨ ꯈꯔ ꯂꯧꯍꯧꯔꯦꯕ ꯌꯨꯕꯤꯗꯣ ꯑꯗꯣ ꯆꯥꯔꯦ ꯅꯤꯡꯉꯣꯜ ꯆꯥꯛꯀꯧꯕꯒꯤ ꯄꯨꯕ ꯌꯥꯔꯅꯤ
ꯎꯝ ꯑꯗꯨꯗꯤ ꯌꯨꯕꯤꯗꯣ ꯏꯆꯦ ꯀꯩꯅꯣꯔꯣ ꯑꯀꯪꯕꯔꯣ ꯅꯠꯇ꯭ꯔꯒ ꯃꯍꯤ ꯌꯥꯎꯕꯤꯗꯨꯔꯣ
ꯃꯍꯤ ꯌꯥꯎꯕꯤꯗꯣ ꯃꯍꯤ ꯌꯥꯎꯕꯤꯗꯨꯁꯨ ꯂꯩꯌꯦ ꯑꯗ ꯑꯀꯪꯕꯁꯨ ꯂꯩꯕꯅꯦ ꯑꯗꯣ ꯑꯀꯪꯕ ꯈꯔ ꯑꯃ ꯃꯍꯤ ꯌꯥꯎꯕꯤꯗꯣ ꯑꯆꯧꯕꯗꯣ ꯈꯔ ꯑꯃ ꯄꯨꯔꯁꯨ ꯌꯥꯏꯌꯦ
ꯌꯥꯏꯌꯦ ꯌꯥꯏꯌꯦ ꯑꯗꯣ ꯑꯗꯨꯃꯥꯏꯅ ꯇꯧꯔꯁꯦ ꯀꯅꯥ ꯈꯪꯅꯤ ꯑꯀꯪꯕ ꯈꯔ ꯆꯥꯅꯤꯡꯕ ꯑꯗꯒꯤ ꯃꯍꯤ ꯌꯥꯎꯕ ꯆꯥꯅꯤꯡꯉꯁꯨ
ꯃꯥꯅꯦ
ꯑꯗꯨꯒ ꯁꯦꯝꯅꯦ ꯀꯣꯝꯂꯥꯅꯦ ꯑꯗꯒꯤ ꯌꯨꯕꯤꯅꯦ ꯂꯐꯣꯏꯅꯦ ꯍꯩ ꯔꯥꯒꯤꯗ ꯁꯤ ꯑꯣꯏꯍꯜꯂꯁꯦ
ꯍꯣꯏ ꯍꯣꯏ
ꯑꯗꯨꯒ ꯑꯊꯨꯝ ꯑꯍꯥꯎꯁꯤꯅ ꯀꯩꯅꯣꯗꯣ ꯀꯃꯥꯏꯅ ꯇꯧꯁꯤꯒꯦ ꯑꯊꯨꯝ ꯑꯍꯥꯎꯁꯦ ꯃꯣꯏꯗꯤ ꯑꯍꯟꯁꯨ ꯑꯣꯏꯕꯅꯤꯅ ꯗꯥꯏꯕꯦꯇꯤꯁꯀ ꯂꯩꯁꯜꯂꯦ ꯄꯨꯁꯤꯔꯣ ꯇꯣꯛꯑꯁꯤꯔꯣ
ꯃꯣꯏꯁꯦ ꯆꯥꯛꯍꯥꯎꯒꯤ ꯑꯩꯈꯣꯏꯒꯤ ꯃꯩꯇꯩꯒꯤ ꯑꯣꯏꯕꯅꯦ ꯑ ꯃꯌꯥꯝ ꯃꯌꯥꯝ ꯊꯣꯛꯄꯅꯦꯕꯀꯣ ꯆꯥꯛꯍꯥꯎꯅꯒ ꯊꯥꯕ ꯄ꯭ꯔꯗꯛ ꯃꯌꯥꯝ ꯊꯣꯛꯑꯦ ꯑꯗꯨꯒꯨꯝꯕꯗꯣ ꯌꯥꯕ ꯌꯥꯏ ꯑꯗꯨꯗꯣ ꯄꯨꯁꯜꯂꯁꯦ
ꯌꯥꯏꯌꯦ ꯌꯥꯏꯌꯦ ꯆꯥꯛꯍꯥꯎ ꯒꯨꯂꯥꯗꯣ ꯇꯧꯕꯤꯔꯁꯦ ꯑꯗꯣ ꯑꯩꯈꯣꯏ ꯃꯩꯇꯩ ꯒꯨꯂꯥꯁ ꯍꯥꯎꯕꯨꯗꯤ ꯍꯥꯎꯕꯅꯦ ꯑꯗꯣ ꯑꯗꯨꯗꯤ ꯎꯝ ꯊꯨꯝꯕꯅꯤꯅ ꯃꯣꯏꯗ ꯈꯔ ꯐꯔꯛ ꯇꯥꯔꯅꯤ ꯑꯗꯨꯅ ꯆꯥꯛꯍꯥꯎꯒꯤꯗꯣ ꯑꯣꯏꯅ ꯇꯧꯔꯁꯤꯀꯣ ꯏꯆꯦ ꯎꯝ
ꯑꯗꯒꯤ ꯑꯁ ꯊꯕꯛ ꯀꯌꯥꯝ ꯆꯤꯂꯤꯗ ꯍꯥꯏꯗꯤ ꯗꯤꯋꯥꯂꯤ ꯃꯇꯝꯒ ꯅꯛꯁꯜꯂꯛꯑꯦ
ꯃꯥꯅꯦ ꯑꯁ ꯍꯥꯏꯒꯨꯝꯕꯗꯅ ꯗꯤꯋꯥꯂꯤ ꯍꯥꯏꯔꯒ ꯀꯩꯅꯣꯕꯨ ꯅꯤꯡꯁꯤꯡꯉꯦ ꯕꯣꯝꯕꯇꯤ ꯁꯥꯒꯦꯅ ꯇꯧꯔꯝꯕꯅꯦꯕ ꯑꯩꯁꯦ
ꯑ
ꯑꯗꯨꯅ ꯍꯧꯖꯤꯛꯁꯦ ꯕꯣꯝꯕꯇꯤ ꯎꯝ
ꯀꯩꯀꯩ ꯃꯆꯨ ꯁꯥꯏꯅꯣ
ꯃꯆꯨꯁꯦ ꯑꯝ ꯑꯗꯨꯝ ꯃꯈꯜ ꯃꯈꯜ ꯑꯉꯥꯡꯕ ꯑꯁꯪꯕ ꯑꯉꯧꯕ ꯑꯗꯨꯝ ꯃꯈꯜ ꯃꯈꯜ ꯁꯥꯒꯦ ꯇꯧꯕ ꯑꯗ ꯂꯥꯏꯒꯤ ꯈꯔ ꯀꯠꯅꯕ ꯑꯉꯧꯕꯗꯣ ꯈꯣꯡ ꯌꯥꯎꯕꯤꯗꯣ ꯑꯗꯨꯗꯣ ꯈꯔ ꯁꯥꯒꯦ ꯇꯧꯕꯅꯦꯕ
ꯎꯝ ꯑꯗꯨꯅꯦ ꯃꯈꯣꯡ ꯌꯥꯎꯕꯤꯅꯗꯅꯦ ꯃꯈꯣꯡ ꯌꯥꯎꯕꯤꯗꯣ ꯑꯗꯨꯅꯗꯤ ꯊꯥꯟꯕꯗꯤ ꯅꯨꯡꯉꯥꯏꯌꯦ
ꯑꯣꯏꯣꯏ
ꯅꯨꯡꯁꯤꯠꯀ ꯁꯤꯜꯂꯛꯑꯁꯨ ꯇꯨꯗꯦꯕ
ꯃꯥꯅꯦ
ꯑꯗꯒꯤ ꯑꯊꯨ ꯑꯀꯥꯏꯁꯨ ꯅꯪꯉꯦ ꯇꯛ ꯇꯛ ꯇꯛ ꯌꯨꯡꯁꯤꯟꯈꯤꯕ ꯑꯗꯨꯝ ꯌꯥꯏꯌꯦꯕ ꯑꯗꯨ
ꯑꯗꯣ ꯍꯧꯖꯤꯛꯀꯥꯟ ꯃꯅꯝ ꯅꯨꯡꯁꯤꯕꯤꯒ ꯍꯥꯞꯄꯗꯨꯗꯤ ꯍꯥꯞꯄ꯭ꯔꯣ
ꯃꯅꯝ ꯅꯨꯡꯁꯤꯕ ꯍꯥꯞꯄꯗꯨꯅ ꯀꯧꯇꯥꯗꯒ ꯇꯧꯔꯒ ꯑꯗꯨꯝ ꯇꯣꯉꯥꯟꯅꯒ ꯁꯥꯏꯌꯦꯕ ꯑꯗꯨꯗꯨ ꯇꯧꯔ ꯑꯗꯨꯝ ꯃꯅꯝ ꯅꯨꯡꯁꯤꯕ ꯂꯧꯅꯤꯡꯕ ꯃꯤ ꯃꯌꯥꯝ ꯂꯩꯔꯒꯅ ꯑꯗꯨꯃꯥꯏꯅ ꯃꯅꯝ ꯅꯨꯡꯁꯤꯕꯒꯤ ꯁꯥꯕꯤꯌꯨ ꯍꯥꯏꯔꯀꯥꯟꯗ ꯍꯦꯛ ꯁꯥꯕꯤꯕ ꯑꯗꯨꯃꯥꯏꯅ ꯇꯧꯋꯤ
ꯑꯃ ꯑꯗꯨꯔ ꯒꯨꯂꯥꯞꯀꯤ ꯁꯦꯞꯇꯒ ꯁꯥꯟꯅꯕꯗꯣ
ꯍꯣꯏ ꯍꯣꯏ ꯍꯣꯏ ꯑꯗꯨꯔ ꯒꯨꯂꯥꯞꯒꯤ ꯁꯦꯞꯇꯒ ꯁꯥꯕꯤꯌꯨ ꯍꯥꯏꯕ ꯃꯈꯟ ꯃꯈꯟ ꯁꯥꯕꯤꯌꯨ ꯍꯥꯏꯔ ꯑꯗ ꯃꯣꯏꯅ ꯑꯄꯥꯝꯕꯗꯣ ꯑꯗꯨ ꯍꯥꯏꯔꯛꯄꯈꯩꯗꯣ ꯑꯗꯣ ꯑꯩꯈꯣꯏꯅ ꯁꯥꯕꯤꯕ
ꯑꯗꯨ ꯏꯆꯦ ꯑꯩꯒꯤ ꯁꯨꯃꯥꯏꯅ ꯇꯧꯕꯤꯔꯣꯅꯦ ꯑꯗꯨꯔ ꯒꯨꯂꯥꯞꯀꯤ ꯁꯦꯞꯇꯨꯃ ꯁꯥꯕꯤꯔꯣ ꯑꯗ ꯒꯤ ꯂꯥꯏꯗ ꯀꯠꯅꯕ ꯍꯧꯖꯤꯛꯀꯤ ꯃꯈꯣꯡ ꯄꯥꯟꯕ ꯃꯆꯨ ꯃꯆꯨ ꯁꯥꯡꯊꯛ ꯁꯥꯡꯊꯛ ꯀꯥꯞ ꯀꯥꯞꯃꯨꯛ ꯁꯥꯡꯕꯗꯣ ꯑꯗꯨ ꯏꯆꯦꯅ ꯁꯥꯕꯗ ꯑꯗꯨ ꯈꯔꯒ ꯌꯥꯎꯕꯤꯔꯛꯑꯣ
ꯌꯥꯏ ꯌꯥꯏ
ꯎꯝ ꯑꯩ ꯗꯔꯖꯟ ꯑꯍꯨꯝꯃꯨꯛ ꯂꯧꯒꯦ
ꯎꯝ
ꯏꯆꯦꯗꯤ ꯀꯩꯅꯣꯗ ꯊꯥꯕ꯭ꯔꯥ ꯗꯨꯀꯥꯟꯁꯤꯡꯗ ꯊꯥꯕ꯭ꯔꯥ ꯀꯃꯥꯏꯅ ꯇꯧꯏ ꯑꯗꯨ ꯁꯥꯔꯒ
ꯗꯨꯀꯥꯟꯁꯤꯡ ꯊꯥꯕꯁꯨ ꯌꯥꯎꯋꯦ ꯁ꯭ꯋꯥꯏꯗꯒꯤ ꯑꯅꯛꯄ ꯏꯆꯤꯜ ꯏꯅꯥꯎꯈꯩꯅꯒ ꯈꯪꯗꯅꯒ ꯁꯨꯝ ꯂꯧꯒꯦ ꯀꯥꯏꯅꯒ ꯂꯥꯛꯄꯁꯨ ꯑꯗꯨꯝ ꯌꯥꯎꯋꯦ ꯑꯗꯨꯃꯥꯏꯅ ꯇꯧꯋꯤ
ꯍꯣꯏ ꯑꯗꯨꯗꯤ ꯏꯆꯦꯅ ꯁꯥꯕꯗ ꯑꯩꯒꯤꯁꯨ ꯈꯔ ꯈꯥꯛꯄꯤꯔꯝꯃꯣꯀꯣ
ꯎꯝ ꯑꯗꯨꯒ ꯋꯥ ꯀꯩꯅꯣꯗꯣ ꯅꯤꯡꯉꯣꯜ ꯆꯥꯛꯀꯧꯕꯒꯤꯗꯣ
ꯍꯣꯏ
ꯑꯗꯨꯅ ꯍꯧꯖꯤꯛꯀꯤ ꯍꯩ ꯔꯥꯒꯤꯗꯨꯅ ꯑꯃ ꯂꯩꯈ꯭ꯔꯦ ꯑꯊꯨꯝ ꯑꯍꯥꯎ ꯑꯃ ꯂꯩꯈ꯭ꯔꯦ ꯑꯗꯨꯒ ꯑꯆꯥꯄꯣꯠꯁꯤꯡꯁꯤꯅ ꯀꯅꯣꯗꯒꯤ ꯊꯣꯛꯈꯤꯕꯗꯒꯤ ꯑꯗꯨꯝ ꯂꯩꯔꯛꯑꯒꯦꯗ
ꯑꯗꯨꯝ ꯂꯝꯕꯤ ꯊꯣꯛꯄꯗꯅꯦ ꯑꯗꯨꯝ ꯂꯩꯁꯜꯂꯛꯑꯁꯤ ꯑꯗꯨꯒ ꯍꯦꯛ ꯅꯤꯉꯣꯜ ꯆꯥꯛꯀꯧꯕ ꯅꯨꯃꯤꯠ ꯑꯗꯨꯗ ꯑꯩꯈꯣꯏ ꯆꯥꯛꯆꯥ ꯇꯣꯛꯑꯒꯁꯨ ꯀꯥꯏꯗꯅꯣ ꯑꯃꯁꯨ ꯀꯣꯏꯕ ꯆꯠꯂꯨ ꯌꯥꯏ ꯀꯩꯅꯣ
ꯌꯥꯏ ꯌꯥꯏꯌꯦ ꯀꯩꯅꯣ ꯌꯥꯏꯌꯦ ꯑꯗꯣ ꯑꯁ ꯌꯥꯝ ꯐꯖꯕ ꯑꯥꯏꯗꯤꯌꯥꯅꯦ ꯑꯗꯣ ꯑꯩꯈꯣꯏ ꯅꯣꯡ ꯐꯥꯗꯣꯛꯄꯨꯟ ꯑꯅꯤꯅ
ꯃꯥꯅꯦ
ꯏꯃꯨꯡ ꯃꯅꯨꯡꯒꯩ ꯇꯧꯔꯒ ꯍꯧꯔꯒ ꯆꯥꯛ ꯇꯣꯛꯂꯛꯄ ꯃꯇꯝꯗ ꯆꯠꯂꯨꯕ ꯌꯥꯏ ꯑꯅꯛꯄ ꯑꯃꯗ ꯄꯣꯊꯥꯕ ꯑꯣꯏꯅ
ꯃꯅꯦ
ꯑꯗꯣ ꯗ꯭ꯔꯦꯁꯇꯤ ꯅꯪ ꯀꯩ ꯃꯆꯨ ꯁꯦꯠꯇꯣꯏꯅꯣ
ꯑꯩꯁꯦ ꯑꯉꯥꯡꯕꯁꯦ ꯈꯔ ꯄꯥꯝꯃꯦ ꯑꯉꯥꯡꯕꯒꯨꯝꯕ ꯑꯣꯏꯅ ꯁꯦꯠꯂꯛꯑꯒꯦ ꯅꯪꯗꯤ ꯀꯩꯁꯜꯂꯛꯀꯦ ꯍꯥꯏ
ꯑꯩꯗꯤ ꯍꯪꯒꯄꯥꯟ ꯑꯣꯏꯅ ꯁꯦꯜꯂꯛꯑꯒꯦ
ꯍ
ꯑꯗꯨꯒ ꯔꯥꯅꯤ ꯑꯩꯅ ꯏꯟꯗꯣꯔꯤꯕ ꯔꯥꯅꯤꯗꯣ
ꯑꯥ
ꯑꯗꯨꯒꯤ ꯃꯄꯥꯟꯗꯨꯅ ꯀꯩꯅꯣꯅ ꯆꯠꯂꯦ ꯑꯉꯧꯕ ꯃꯆꯨꯃꯛꯁꯨ ꯅꯠꯇꯕ ꯀꯃꯥꯏꯅ ꯍꯥꯏꯅꯤ ꯈꯔ ꯋꯥꯎꯇꯛ ꯇꯥꯏ ꯃꯆꯨꯗꯣ ꯑꯗꯨꯃꯥꯏꯅ ꯇꯧꯌꯦ
ꯐꯖꯅꯤꯌꯦ ꯑꯗꯨꯗꯤ ꯑꯩꯒꯤꯁꯨꯨ ꯑꯗꯨ ꯃꯄꯥꯟꯗꯣ ꯑꯉꯥꯡꯕꯗꯨꯗꯒꯤꯗꯤ ꯑꯉꯥꯡꯕꯅ ꯑꯗꯨꯝ ꯃꯁꯥꯗ ꯍꯛꯑꯦꯕ ꯑꯗꯨꯒ ꯀꯩꯅꯣꯗꯣ ꯑꯩꯈꯣꯏꯅ ꯃꯥꯒꯤ ꯐꯅꯦꯛ ꯃꯆꯨꯗꯣ ꯑꯗꯨꯗ ꯑꯩꯈꯣꯏꯒꯤ ꯈꯔ ꯍꯪ ꯄꯥꯟ ꯆꯪꯂꯤ ꯆꯪꯂꯤ ꯇꯧꯕ ꯑꯗꯨꯃꯥꯏꯅ ꯌꯥꯎꯌꯦ ꯃꯄꯥꯟꯗ
ꯐꯖꯅꯤꯌꯦ ꯑꯗꯨꯗꯤ
ꯎꯝ
ꯑꯩꯗꯤꯅꯦ ꯅꯤꯉꯣꯜ ꯆꯥꯛꯀꯧꯕ ꯂꯥꯛꯄꯗ ꯊꯥꯏꯅꯒꯤ ꯆꯠꯅꯕꯤ ꯑꯃ ꯁꯦꯡꯒꯥꯗꯒ ꯍꯥꯞꯄꯒ ꯍꯩ ꯔꯥꯒ ꯄꯣꯔꯛꯄꯗꯣ ꯌꯥꯝ ꯄꯥꯝꯃꯤꯉꯣ ꯑꯗꯨꯃꯥꯏꯅ ꯄꯣꯔꯛꯁꯔꯅ ꯈꯜꯂꯤꯅꯦ
ꯄꯣꯔꯛꯑꯣ ꯄꯣꯔꯛꯑꯣ ꯑꯗꯨꯃꯥꯏꯅ
ꯑꯗꯨꯒ ꯀꯧꯅꯥꯒꯤ ꯕꯦꯛꯇꯅ ꯑꯆꯥꯄꯣꯠ ꯍꯥꯞꯄꯒ ꯑꯩꯈꯣꯏ ꯃꯩꯇꯩꯒꯤ ꯑꯣꯏꯕ ꯄꯣꯠ ꯂꯩꯗꯅ
ꯃꯥꯅꯦ
ꯑꯗꯨꯃꯥꯏꯅ ꯇꯧꯕꯗꯣ ꯌꯥꯝ ꯄꯥꯝꯃꯦ ꯑꯗꯣ ꯍꯟꯗꯛꯇꯤ ꯑꯗꯨꯃꯥꯏꯅ ꯑꯣꯏꯅ ꯂꯥꯛꯑꯅꯤ
ꯃꯩꯇꯩꯒꯤ ꯍꯥꯏꯔꯒ ꯋꯥꯇꯤꯟꯁꯨ ꯄꯨꯕ ꯌꯥꯏ ꯀꯩꯅꯣ
ꯆꯨꯝꯃꯤꯅꯤ ꯋꯥꯇꯤꯟꯗꯣ ꯑꯗꯣ ꯑ ꯏꯆꯦ ꯑꯣꯏꯅ ꯂꯩꯕꯤꯔꯛꯑꯒꯦꯔ ꯋꯥꯇꯤꯟꯗꯨꯗꯤ
ꯌꯥꯏꯌꯦ ꯌꯥꯏꯌꯦ ꯑꯩ ꯅꯛꯁꯨ ꯅꯛꯑꯦ ꯋꯥꯇꯤꯟꯗꯣ ꯄꯨꯕꯤꯔꯛꯑꯒꯦ
ꯎꯝ ꯑꯍꯟꯈꯩꯗꯤ ꯋꯥꯇꯤꯟꯒꯨꯝꯕꯅ ꯍꯦꯟꯅꯕꯨ ꯄꯥꯝꯅꯤ ꯃꯣꯏꯗꯤ ꯑꯆꯥꯄꯣꯠ ꯍꯧꯖꯤꯛꯀꯥꯟꯒꯤ ꯊꯣꯏꯏ ꯊꯣꯏꯏ ꯃꯌꯥꯝꯁꯦ ꯃꯣꯏꯗꯤ ꯀꯩꯁꯨ ꯆꯥꯅꯤꯡꯗꯕꯅꯤ
ꯃꯥꯅꯦ
ꯑꯗꯨꯒ ꯅꯤꯝꯀꯤ ꯑꯃꯁꯨ ꯅꯤꯝꯀꯤꯁꯨ ꯄꯥꯝꯅꯤ
ꯎꯝ ꯌꯥꯅꯦ
ꯅꯤꯃꯀꯤꯗꯨꯟ ꯑꯩꯄ ꯄꯨꯔꯛꯑꯒꯦ ꯁ꯭ꯋꯥꯏꯗ ꯑꯩꯈꯣꯏ ꯁꯥꯕ ꯃꯤ ꯂꯩꯌꯦꯕ ꯕ ꯃꯣꯏ ꯑꯍꯟꯒꯤꯗꯃꯛꯇ ꯆꯝꯇꯛꯅ ꯁꯥꯕꯤꯌꯣ ꯊꯨ ꯃꯣꯔꯣꯛ ꯌꯥꯝ ꯍꯥꯞꯇꯕꯤꯗꯅ ꯍꯥꯏꯔꯒꯦ ꯑꯗꯨꯒ ꯑꯩ ꯊꯤꯡꯈ꯭ꯔꯒꯦ ꯑꯗꯨꯅ
ꯁꯤꯡꯉꯣ ꯁꯤꯡꯉꯣ
ꯑꯗꯒꯤ ꯗ꯭ꯔꯦꯁ ꯅꯨꯡꯁꯨ ꯐꯤꯔꯣꯜ ꯅꯨꯡꯁꯨ ꯈꯔ ꯌꯦꯡꯗꯕ ꯌꯥꯔꯣꯏꯅꯦ ꯑꯉꯥꯡ ꯀꯩꯀꯥ ꯑꯉꯥꯡꯁꯨ ꯂꯥꯛꯇꯣꯏꯅꯤꯅ ꯐꯅꯦꯛ ꯁꯦꯠꯀꯦ ꯍꯥꯏꯔꯛꯀꯅꯤ
ꯑꯉꯥꯡꯒꯤ ꯅꯨꯡꯁꯤ ꯅꯨꯡꯁꯤꯕꯅꯦ ꯑ ꯂꯤꯠꯅꯕ ꯐꯨꯔꯤꯠ ꯃꯆꯥ ꯂꯤꯁꯣꯟ ꯐꯨꯔꯤꯠꯀꯗꯣ ꯑꯩꯈꯣꯏ ꯁꯤꯗ ꯌꯥꯎꯋꯦꯕ ꯀꯣ ꯑꯩꯈꯣꯏꯁꯤ ꯊꯪꯅꯕ ꯑꯉꯥꯡ ꯑꯃꯅ ꯇꯨꯏꯌꯦꯕ ꯍꯌꯦꯪ ꯂꯥꯛꯑꯣ ꯑꯗꯨꯒꯅꯤ ꯌꯦꯡꯉꯨ
ꯍꯥꯏꯃ ꯑꯝꯇ ꯂꯥꯛꯀꯦꯅꯦ ꯑꯉꯥꯡꯁꯦ ꯁꯨꯃꯥꯏꯅ ꯅꯤꯉꯣꯜ ꯆꯥꯛꯀꯧꯕ ꯆꯠꯄꯗꯗꯤ ꯑꯇꯩ ꯑꯇꯩ ꯗ꯭ꯔꯦꯁ ꯁꯦꯠꯇꯣꯏ ꯁꯔꯨ ꯐꯅꯦꯛꯀꯨꯝꯕ ꯑꯩꯈꯣꯏ ꯃꯩꯇꯩꯒꯤ ꯑꯣꯏꯕꯁꯦ ꯁꯦꯠꯂꯒ ꯄꯨꯕꯤꯔꯛꯄꯅ ꯍꯦꯟꯅ ꯐꯁꯨ ꯐꯖꯩꯗꯅ
ꯎ
ꯑꯗꯒꯤ ꯇꯣꯏꯅ ꯁꯦꯠꯄ ꯑꯉꯥꯡꯅꯤꯅ ꯇꯣꯏꯅ ꯁꯦꯠꯄ ꯗ꯭ꯔꯦꯁꯁꯨꯨ ꯅꯠꯇꯦ ꯅꯣꯡ ꯐꯥꯗꯣꯛ ꯁꯦꯠꯄꯅꯤꯅ ꯐꯅꯦꯛꯇꯣ ꯁꯦꯠꯄꯤꯁꯤꯔꯥꯅ ꯈꯟꯕꯅꯤ ꯑꯗꯣ ꯏꯆꯦ ꯑꯩꯗꯤ ꯍꯪꯒꯄꯥꯟ ꯃꯆꯨꯒꯤ ꯄꯥꯝꯃꯦ ꯃꯣꯏꯗꯣ ꯂꯩꯔꯝꯗ꯭ꯔꯁꯨ ꯁꯤꯡꯕ ꯌꯥꯒꯗ꯭ꯔꯣ
ꯌꯥꯅꯤ ꯌꯥꯅꯤ ꯃꯣꯏꯅꯦ ꯑꯗꯨꯝ ꯃꯤꯅꯅꯦ ꯑꯄꯥꯝ ꯑꯄꯥꯝꯕ ꯃꯆꯨꯗ ꯁꯤꯡꯉꯒꯅꯦ ꯑꯗꯨꯝ ꯌꯥꯝꯅꯁꯨ ꯊꯨꯕꯅꯦ ꯄꯤꯕꯗꯣ ꯉꯁꯤ ꯁꯤꯡꯉꯝꯃꯒ ꯑꯗꯨꯝ ꯍꯞꯇꯥ ꯐꯗꯅ ꯑꯗꯨꯝ ꯄꯤꯔꯛꯄꯅꯦꯕ ꯑꯗꯨꯅꯅꯦ ꯑꯗꯨꯃꯥꯏꯅ ꯑꯗꯨꯝ ꯊꯤꯡꯉꯒ ꯑꯩꯈꯣꯒ ꯑꯄꯥꯝꯕꯗꯣ ꯍꯥꯏꯔꯒ ꯁꯤ ꯇꯨꯕꯤꯌꯣ ꯁꯤꯒꯤ ꯃꯆꯨꯁꯦ ꯍꯥꯞꯄꯤꯌꯣꯒ ꯍꯥꯏꯔꯒꯗꯤ ꯃꯣꯏ ꯑꯗꯨꯝ ꯐꯖꯅ ꯑꯗꯨꯝ ꯇꯧꯕꯤꯔꯛꯄꯅꯤ
ꯑꯗꯨꯗꯤ ꯑꯩ ꯍꯌꯦꯡꯃꯛ ꯂꯥꯛꯑꯒꯦ
ꯂꯑꯣ ꯂꯑꯣ
ꯃꯥꯒꯤ ꯐꯨꯏꯠ ꯑꯃꯒ ꯐꯅꯦꯛ ꯑꯃꯒ ꯍꯥ ꯁꯤꯡꯉꯝꯃꯒꯦ ꯅꯨꯃꯤꯠ ꯇꯔꯥꯅꯤꯃꯨꯛꯁꯨ ꯋꯥꯠꯂꯤꯕꯅꯤꯅ ꯅꯪꯅꯤ ꯗꯅꯥ
ꯅꯪꯅꯤ ꯅꯪꯅꯤ
ꯑꯗꯨꯃꯥꯏꯅ ꯇꯧꯔꯁꯦ ꯑꯗꯒꯤ ꯃꯥꯒꯤ ꯀꯧꯅꯥ ꯕꯦꯛ ꯃꯆꯥ ꯑꯃ ꯇꯪꯒ ꯌꯦꯡꯕꯤꯒꯦ ꯇꯧꯕꯅꯤ ꯑꯩꯁꯦ
ꯍꯥꯏꯃ ꯀꯧꯅꯥꯗꯨꯁꯨ ꯌꯥꯎꯕꯅꯦ ꯍꯧꯖꯤꯛꯀꯤ ꯃꯐꯝꯗꯨꯗ
ꯍꯥꯏꯃ ꯑꯗꯨꯗꯤ ꯌꯥꯝ ꯐꯔꯦ ꯏꯆꯦ ꯑꯩ ꯍꯌꯦꯡ ꯄꯣꯔꯛꯑꯒ ꯑꯗꯨꯝ ꯁꯤꯡꯕꯨ ꯁꯤꯡꯉꯁꯨ ꯂꯧꯕ ꯂꯧꯔꯁꯨ ꯌꯥꯎꯔꯝꯃꯗꯤ ꯑꯗꯨꯃꯥꯏꯅ ꯇꯧꯔꯒꯦ
ꯂꯧꯔꯣ ꯂꯧꯔꯣ
ꯎꯝ ꯎꯝ ꯑꯗꯣ ꯑꯩ ꯍꯌꯦꯡ ꯂꯥꯛ ꯄꯗꯅꯦ ꯏꯆꯦ ꯀꯦꯟꯗꯟꯗꯣ ꯑꯥ ꯏꯆꯦꯒꯤ ꯅꯥ ꯇ ꯂꯩ ꯇꯥꯔꯒꯗꯤ ꯑꯗꯨꯁꯨ ꯂꯧꯒꯤꯒꯦ
ꯂꯧꯔꯣ ꯂꯧꯔꯣ ꯑꯩ ꯐꯖꯅꯅꯦ ꯌꯣꯝꯖꯤꯟꯕꯤꯔꯝꯃꯒꯦ
ꯍꯣꯏ ꯑꯗꯣ ꯑꯋꯥꯠ ꯑꯄꯥ ꯂꯩꯔꯒꯁꯨ ꯏꯆꯦꯅ ꯑꯗꯨꯝ ꯁꯥꯕꯤꯔꯝꯃꯣ
ꯁꯥꯔꯝꯃꯒꯦ ꯅꯪꯕꯨ ꯀꯌꯥ ꯍꯥꯏꯕꯅꯣ ꯅꯪ ꯍꯥꯏꯕꯗꯨꯕꯣ
ꯄꯦꯀꯦꯠ ꯑꯍꯨꯝ ꯂꯧꯒꯦ ꯍꯥꯏꯕ ꯆꯦ ꯗꯔꯖꯟ ꯑꯣꯏꯗꯣꯏꯔꯥ ꯑꯍꯥ ꯍꯥꯏ ꯄꯦꯀꯦꯠ ꯑꯣꯏꯗꯣꯏꯔꯥ ꯈꯔ ꯌꯥꯝꯅꯗꯤ ꯂꯧꯒꯦ ꯑꯥ ꯗꯤꯋꯥꯂꯤ ꯅꯨꯃꯤꯠꯇ ꯊꯥꯟꯗꯣꯏꯅꯤꯅꯀꯣ
ꯍꯣꯏ ꯍꯣꯏ ꯍꯣꯏ
ꯏꯆꯦꯅ ꯈꯪꯅ ꯑꯗꯨꯝ ꯌꯣꯝꯕꯤꯔꯝꯃꯣ ꯍꯣꯏ ꯏꯆꯦ
ꯅꯪꯕꯨ ꯀꯩ ꯏꯟꯁꯥꯡ ꯆꯥꯔꯒꯦ
ꯑ ꯑꯩꯔꯣ
ꯍꯣꯏ
ꯉꯁꯤꯗꯤ ꯏꯔꯣꯝꯕ ꯅꯃꯔꯥ ꯏꯔꯣꯝꯕ ꯆꯥꯏ ꯀꯥꯡꯉꯧ ꯑꯃꯒ
ꯍꯥꯎꯅꯤ
ꯎꯝ ꯍꯥꯎꯋꯦ ꯌꯥꯝꯅ ꯅꯃꯔꯥꯒ ꯆꯥꯗꯕ ꯀꯨꯏꯔꯦ ꯌꯣꯡꯆꯥꯛꯀ ꯍꯥꯞꯄꯒ
ꯑꯁ ꯑꯩꯗꯤ ꯃꯣꯔꯣꯛꯇꯣ ꯌꯥꯝ ꯄꯥꯝꯖꯩꯌꯦꯕ ꯏꯔꯣꯟꯕꯁꯦ
ꯎꯝ ꯃꯥꯅꯤ ꯅꯪꯕꯨꯗꯤ ꯃꯣꯔꯣꯛ ꯄꯥꯝꯕꯅꯦ ꯑꯩ ꯈꯪꯉꯤꯅꯦ
ꯎꯝ
ꯐꯔꯦ ꯐꯔꯦ ꯏꯆꯦ ꯑꯗꯨꯗꯤ ꯅꯪꯁꯨ ꯑꯋꯥꯠ ꯑꯄꯥ ꯑꯩꯒꯤ ꯃꯣꯝꯕꯇꯤꯗꯣ ꯌꯦꯡꯕꯤꯔꯣ ꯋꯥꯠꯂꯒꯅ ꯏꯆꯦ ꯈꯔ ꯁꯥꯕꯤꯔꯝꯃꯣ ꯑꯗꯨꯒ ꯁꯨꯔꯒꯅ ꯌꯣꯝꯁꯤꯟꯕꯤꯔꯝꯃꯣ ꯏꯆꯦ ꯑꯩ ꯍꯉ ꯑꯒꯦ
ꯍꯣꯏ ꯍꯣꯏ ꯍꯣꯏ
ꯎꯝ ꯍꯣ ꯐꯔꯦ ꯐꯔꯦ ꯏꯆꯦ ꯑꯗꯨꯗꯤ
ꯍꯣꯏ ꯍꯣꯏ ꯍꯌꯦꯡ ꯂꯥꯛꯑꯣ ꯄꯨꯡ ꯀꯌꯥꯗ ꯂꯥꯛꯀꯦ ꯍꯥꯏꯅꯣ
ꯑꯥ ꯀꯩꯅꯣꯗ ꯂꯥꯛꯀꯦ ꯑꯃ ꯑꯅꯤꯗꯤ ꯇꯥꯔꯅꯤ ꯅꯨꯡꯊꯤꯟ ꯋꯥꯏꯔꯝ ꯑꯗꯥꯏꯗ
ꯍꯣꯏ ꯂꯥꯛꯑꯣ ꯂꯥꯛꯑꯣ
ꯎꯝ ꯍꯣꯏ ꯏꯆꯦ ꯑꯗꯨꯗꯤ ꯑꯩꯁꯨ ꯊꯝꯃꯒꯦ
ꯐꯔꯦ ꯐꯔꯦ ꯊꯝꯃꯣ ꯊꯝꯃꯣ
ꯎꯝ